ꯑ
ꯑꯧ ꯅꯨꯡꯉꯥꯏꯔꯤꯕ꯭ꯔꯣ
ꯑ ꯇꯥꯔꯤꯕꯣ
ꯇꯌꯦ
ꯑ
ꯀꯗꯣ ꯑꯣꯏꯣꯏ ꯅꯨꯅꯨꯡ ꯃꯥꯔꯤꯌꯦ
ꯎꯝ
ꯔ꯭ꯔꯣꯗꯤ
ꯑꯁꯁ ꯂꯅꯨꯡꯉꯔꯦ ꯅ ꯍꯧꯖꯤꯛ ꯀꯗꯥꯏ ꯆ ꯂꯩꯦꯅ
ꯑꯩ ꯑꯩꯈꯣꯏ ꯒꯤ ꯗꯦꯁꯇ ꯂꯩꯗ ꯃꯅꯤꯄꯨꯔꯗ ꯂꯩꯌꯦ
ꯑ ꯈꯔ ꯑ ꯑꯩꯒꯤꯔ ꯅꯪꯒꯤꯔ ꯅꯦꯠꯋꯥꯛ ꯐꯥꯗꯕ ꯃꯥꯜꯂꯦ
ꯈꯪꯗꯦ
ꯑꯗꯨ ꯈꯤꯇꯪ ꯉꯥꯏꯈꯣꯀꯣ
ꯎꯝ ꯎꯝ
ꯀꯩꯅꯣꯒꯤ ꯂꯤꯃꯤꯠꯀꯤ ꯇꯨꯋꯦꯜꯐ ꯇꯨꯋꯦꯜꯐ ꯃꯤꯅꯤꯠ ꯍꯥꯏꯕ ꯑꯃ ꯃꯥꯜꯂꯦ
ꯍ
ꯅꯪ ꯑꯍꯥꯟꯕꯔꯣ
ꯑꯍꯟ ꯑꯩ ꯑꯍꯟꯥꯟꯕꯗꯤ ꯅꯠꯇꯦ
ꯑꯣ ꯑꯩꯗꯤ ꯑꯍꯟꯕꯅꯦꯕ
ꯑꯣ ꯍꯣꯣ ꯁꯛꯁꯥꯔꯕꯥꯥ
ꯍꯜꯂꯣ
ꯑ ꯍ ꯇꯥꯏꯌꯦ ꯇꯥꯏ
ꯁꯛꯁꯥꯔꯕꯥ
ꯍꯣꯏ ꯇꯔꯦ
ꯑ
ꯅꯪꯗꯤꯦ
ꯁꯔꯦ ꯀ ꯁꯟꯁꯥꯒꯦ
ꯑꯁ ꯉꯁꯤꯁꯦ ꯉꯥ ꯑꯗꯨꯒ ꯗꯥꯜ ꯆꯥꯏ ꯅꯪꯗꯤ
ꯑꯩꯁꯦ ꯏꯔꯣꯟꯕ ꯇꯧꯋꯦ ꯁꯦꯕꯣꯠꯀꯂꯨ ꯆꯝꯐꯨꯠꯃꯒ
ꯎꯝ
ꯁꯍꯤ ꯀꯌꯥ ꯁꯔꯒꯦ
ꯑꯩꯁꯦ ꯀꯨꯟ ꯃꯉꯥ ꯑ ꯀꯨꯟ ꯃꯉꯥ ꯑ ꯀꯟ ꯎꯝ
ꯍ ꯍꯣꯏ
ꯀꯨꯟ ꯃꯉꯥ ꯍꯦꯜꯂꯦ
ꯎꯝ ꯑꯩ ꯊꯗꯤ
ꯑꯣ ꯑꯆꯥ ꯑꯆꯥ ꯑꯣ ꯑꯩꯁꯨ ꯎꯝ ꯇ꯭ꯋꯦꯟꯇꯤ ꯁꯦꯚꯦꯟꯅꯤ ꯍꯣꯏ
ꯎꯝ
ꯌꯨꯝ ꯄꯟ꯭ꯔꯦꯀꯣ
ꯄꯗꯌꯦꯦ
ꯑ
ꯑꯝꯝꯕ꯭ꯔꯣꯗꯤ
ꯄꯟꯗ꯭ꯔꯦꯗ ꯍꯥꯏꯁꯨ
ꯎꯝ ꯀꯃ
ꯑꯩꯗꯤ ꯀꯩꯅꯣ ꯅꯥꯒꯥꯂꯦꯟꯗ ꯂꯩꯕꯅꯤ
ꯑꯣ ꯐꯩ
ꯑꯗ ꯏꯝꯐꯥꯜꯗ ꯂꯩ ꯑꯁꯨꯁ ꯆꯍꯤꯍꯤ ꯃꯔꯤ ꯃꯉꯥꯒꯨꯝꯕ ꯂꯩꯕꯀꯣ
ꯎꯝ
ꯎꯝ ꯑꯗꯨꯅ ꯈꯔ ꯈꯔ ꯀꯩꯅꯣ ꯇꯧꯕ ꯎꯝ
ꯑꯣ ꯌꯨꯝ ꯑꯁꯦꯡ ꯌꯨꯝ ꯑꯁꯦꯡꯗꯨꯗꯤ ꯅꯥꯒꯂꯦꯟ ꯗꯒꯤꯔꯥ
ꯍꯣꯏ ꯍꯣꯏ ꯍꯣꯏ
ꯑꯣ ꯀꯩ ꯀꯩ ꯍꯣꯠꯅꯔꯤꯒꯦ
ꯑꯁ ꯍꯧꯖꯤꯛꯀꯥꯟꯗꯤ ꯊꯕꯛ ꯇꯧꯗꯦꯗ
ꯎꯝ
ꯑꯗꯨꯝ ꯂꯩꯌꯦ ꯌꯨꯝꯗꯀꯣ ꯑꯩ ꯀꯩꯅꯣ ꯁ꯭ꯀꯨꯜ ꯀꯥꯕ ꯃꯇꯝꯗ ꯏꯝꯐꯥꯜ ꯆꯨꯆꯥꯟꯄꯨꯔꯗ ꯇꯝꯕ
ꯎꯝ
ꯑꯗꯨꯅꯅꯤꯗ ꯈꯔ ꯈꯔ ꯋꯥ ꯍꯥꯏꯕꯣ ꯉꯝꯗꯕ ꯉꯝꯕ
ꯀꯥꯔꯦꯟ ꯗꯤꯁꯇ꯭ꯔꯤꯛꯔ
ꯎꯝ ꯍꯣꯏ ꯍꯣꯏ ꯃꯥꯅꯤ ꯃꯥꯅꯤ
ꯍꯣꯏ
ꯅꯪ ꯅꯪ ꯀꯩꯅꯣ ꯇꯧꯈ꯭ꯔꯕꯣ ꯄ꯭ꯔꯦꯟ ꯗꯤꯁꯇ꯭ꯔꯤꯛ ꯈꯪꯕ꯭ꯔꯕ
ꯑꯩ ꯈꯪꯗꯤ ꯈꯪꯗꯦ ꯆꯠꯇꯦ ꯑꯗꯨꯕꯨ ꯎꯝ ꯆꯠꯗꯤ ꯆꯠꯗꯔꯤ ꯖꯥꯔꯥꯏꯔꯣꯝ ꯌꯥꯝꯃꯦ ꯍꯥꯏꯕꯗꯤ ꯈꯪ ꯈꯪꯉꯦ ꯑꯗꯨꯒ ꯎꯝ ꯀꯣꯍꯤꯃꯥꯟꯗ ꯑꯩ ꯅꯨꯃꯤꯠ ꯍꯨꯝꯅꯤ ꯂꯩꯔꯝꯃꯦ ꯒꯋꯥꯍꯥꯇꯤ ꯆꯠꯄꯗ ꯎꯝ ꯒꯨꯋꯥꯍꯥꯇꯤ ꯆꯠꯄ ꯗ ꯑꯗꯨ ꯂꯩꯔꯝꯃꯦ ꯑꯩꯒꯤ ꯔꯤꯂꯦꯇꯤꯞꯁꯤꯡ ꯂꯩꯌꯦ ꯑꯗꯨꯒ ꯗꯥꯏꯔꯦꯛ ꯒꯨꯍꯥꯇꯤ ꯆꯠꯕꯁꯨ ꯂꯩ ꯂꯥꯏꯌꯦꯡꯕ ꯆꯠ ꯄ ꯅꯠꯇ꯭ꯔꯒ ꯑꯦꯛꯖꯥꯝꯒꯤꯁꯨ ꯑꯗꯨꯝ ꯆꯠꯄ
ꯑꯣ ꯐꯔꯅꯦ ꯑꯗꯨꯗꯤ ꯑꯩ ꯑꯟꯗꯔ ꯄ꯭ꯔꯦꯟ ꯗꯤꯁꯇ꯭ꯔꯤꯛꯇ ꯂꯩꯕꯅꯤ ꯍꯣꯏ ꯑꯗꯨ ꯄꯦꯔꯦꯟ ꯇꯥꯎꯟꯗꯗꯤ ꯅꯠꯇꯦ ꯑꯗꯣ ꯖꯂꯨꯀꯦ ꯇꯥꯎ ꯂꯩꯌꯦꯕꯀꯣ
ꯑꯧ
ꯎꯝ ꯅꯪ ꯇꯃꯦꯡꯂꯣꯡꯗꯔꯣ ꯍꯥꯏꯗꯤ ꯅꯪꯒꯤ ꯅꯪꯒꯤ ꯗꯤꯁꯇ꯭ꯔꯤꯛ ꯅꯣꯅꯦꯔꯣ ꯑ ꯑ
ꯀꯩꯅꯣꯔ ꯑꯗꯨꯠ
ꯑꯩ ꯑꯩꯁꯦ ꯀ꯭ꯂꯥꯁ ꯑꯩꯁꯤ ꯑꯩꯁꯨ ꯑꯣꯔꯤꯖꯤꯅꯦꯜꯗ ꯃꯅꯤꯄꯨꯔꯒꯤꯅꯦꯕꯀꯣ ꯇꯃꯦꯡꯂꯣꯡ ꯁꯥꯏꯠꯀꯤꯅꯦꯕ ꯑꯗꯣ ꯑꯩꯅ ꯀ꯭ꯂꯥꯁ ꯃꯉꯥ ꯇꯔꯨꯛ ꯀꯥꯕ ꯃꯇꯝꯗꯗꯤ ꯅꯣꯅꯦꯁꯦ ꯗꯤꯁꯇ꯭ꯔꯤꯛ ꯑꯣꯏꯗ꯭ꯔꯤꯕ
ꯎꯝ
ꯎꯝ ꯑꯗꯣ ꯇꯃꯦꯡꯂꯣꯡ ꯁꯦꯅꯥꯄꯇꯤ ꯈꯛꯇꯅꯦꯕ ꯑꯩꯈꯣꯏ ꯖꯥꯔꯥꯏꯔꯣꯝ ꯂꯩꯔꯤꯁꯦꯀꯣ
ꯑꯣ
ꯎꯝ ꯑꯗꯨꯗꯣ ꯇꯥꯃꯦꯂꯣꯡꯗ ꯂꯩꯔꯁꯨ ꯃꯅꯤꯄꯨꯔꯤ ꯀꯩꯅꯣꯗꯤ ꯈꯪꯗꯦ ꯍꯥꯟꯅꯀꯣ ꯎꯝ ꯑꯗꯨ ꯑꯩ ꯆꯨꯔꯥꯟꯄꯨꯔ ꯎꯝ ꯌꯥꯕ ꯀꯥꯟꯗ ꯈꯔ ꯀꯩꯅꯣ ꯇꯧꯕꯅꯤꯗ
ꯎꯝ
ꯀ꯭ꯂꯥꯁ ꯇꯨꯌꯦꯦꯜꯐ ꯂꯣꯏꯔꯒ ꯑꯩ ꯀꯩꯅꯣꯗ ꯑꯩꯈꯣꯏ ꯀ꯭ꯂꯥꯁ ꯑꯩꯠ ꯅꯥꯏꯟ ꯀꯥꯕ ꯃꯇꯝꯗ ꯃꯇꯝꯗ ꯑꯩꯈꯣꯏꯗꯤ ꯆꯤꯐ ꯇꯧꯈ꯭ꯔꯕ ꯅꯥꯒꯥꯂꯦꯟꯗꯀꯣ ꯎꯝ
ꯑꯣ ꯄꯦꯔꯦꯟ ꯗꯤꯁꯇ꯭ꯔꯤꯛꯇ ꯄ꯭ꯂꯣꯠ ꯂꯩꯔꯒꯂꯥ
ꯍꯣꯏ ꯍꯣꯏ ꯍꯥ ꯍꯥ
ꯑꯗꯣ ꯑꯗꯨꯝ ꯄ꯭ꯂꯣꯠꯁꯦ ꯎꯝ ꯄ꯭ꯂꯣꯠ ꯑꯧ ꯌ ꯑꯗꯨꯝ ꯌꯣꯟꯕ ꯊꯦꯡꯅꯩꯅꯦ ꯄ꯭ꯂꯣꯠꯁꯦ ꯖꯂꯣꯀꯦꯒꯨꯝꯕꯁꯦ
ꯍꯣꯏ ꯍꯣꯏ
ꯁꯥꯗꯤ ꯁꯥꯕ꯭ꯔꯥ ꯀꯔꯝꯍꯥꯏꯅ ꯇꯧꯕ꯭ꯔꯥ ꯆꯂꯨꯛꯀꯦꯗꯤ ꯁꯥꯕ ꯃꯥꯜꯂꯤꯀꯣ
ꯔꯦꯟ ꯅꯣꯏꯗꯤ ꯍꯣꯏ ꯀꯩꯅꯣ ꯇꯃꯦꯡꯂꯣꯡꯒꯤ ꯋꯦꯗꯔ ꯆꯞ ꯃꯟꯕꯅꯤ ꯑꯗꯨ ꯖꯣꯂꯨꯀꯦ ꯑꯣꯏꯔꯗꯤꯀꯣ ꯈꯔ ꯁꯥꯕꯗꯤ ꯁꯛꯑꯦ ꯑꯗꯣ ꯌꯥꯝꯅ ꯁꯥꯕꯗꯤ ꯅꯠꯇꯦꯗ ꯑꯗꯨ ꯑꯣꯏꯔꯁꯨ ꯀꯩꯅꯣ ꯗꯤꯃꯥꯄꯨꯔꯒꯨꯝꯕ ꯌꯧꯔꯗꯤ ꯑꯩ ꯌꯥꯝ ꯁꯥꯕꯅꯤ ꯑꯗꯣ ꯃꯄꯥꯟꯗ ꯗꯦꯜꯍꯤꯒ ꯀꯔꯤ ꯀꯩ ꯀ ꯃꯅꯤ ꯊ ꯁꯥꯕꯁꯤ ꯀꯣ ꯑꯗꯣ ꯑꯩꯈꯣꯏ ꯂꯩꯕ ꯀꯩꯅꯣ ꯑꯟꯗꯔ ꯄꯔꯦꯟ ꯗꯤꯁꯇ꯭ꯔꯤꯛꯇꯗꯤ ꯈꯔ ꯐꯥꯏ ꯑꯗꯣ ꯄꯔꯦꯟ ꯗꯤꯁꯇ꯭ꯔꯤ ꯏꯁꯁꯇ꯭ꯔꯤꯛꯇꯗꯤ ꯇꯃꯦꯡꯂꯣꯡꯒꯤ ꯋꯦꯗꯔꯒ ꯆꯞ ꯃꯝꯝꯕꯅꯤ ꯇꯦꯝꯄꯔꯦꯆꯔ ꯂꯣꯏꯅꯀꯣ
ꯍꯣꯏ ꯑ
ꯑ ꯑꯗꯨ ꯁꯤꯗ ꯐꯣꯟ ꯀꯩꯅꯣ ꯇꯧꯕꯗꯣ ꯑꯩꯗꯤ ꯈꯪꯗꯦꯕꯀꯣ ꯑꯗꯨ ꯑꯩꯒꯤ ꯏꯆꯦꯅ ꯀꯩꯅꯣ ꯇꯧꯔ ꯖꯣꯏꯟ ꯇꯧꯔ ꯑꯗꯨ ꯍꯌꯦ ꯀ ꯍ ꯕꯣ ꯑꯗꯨꯅ ꯖꯣꯏꯟ ꯇꯧꯔꯛꯑꯕꯅꯦꯕ ꯈꯪꯗꯦ ꯍꯥꯏꯗꯤ ꯑꯗꯣ ꯅꯪꯗꯤ ꯀꯩꯅꯣ ꯐꯪꯗꯤ ꯐꯪꯈ꯭ꯔꯕꯣ
ꯍꯣꯏ
ꯑꯣ
ꯑꯗꯨ ꯀꯩꯅꯣ ꯇꯧꯏꯤ ꯍꯥꯏꯌꯦ ꯋꯥꯉꯥꯡ ꯁꯉꯥꯡꯗ ꯑꯗꯨ ꯁꯥꯒꯗ ꯀꯟꯇ꯭ꯔꯣꯜ ꯂꯩꯌꯨ ꯍꯥꯏꯌꯦ ꯈꯔ ꯀꯟꯇ꯭ꯔꯣꯜ ꯍꯥꯏꯕ
ꯎꯝ ꯑ ꯌꯦꯔꯒꯔꯦ ꯒꯤ ꯇꯔꯦ ꯑꯩꯁꯨ
ꯎꯝ ꯈꯪꯗꯦ ꯀꯔꯝꯃꯥꯏꯅ ꯂ ꯑ ꯅꯣꯡ ꯆꯨꯕ꯭ꯔ ꯉꯁꯦ
ꯉꯁꯤ ꯑ ꯅꯣꯡ ꯁꯨꯗ ꯑꯩꯈꯣꯏꯗꯤ
ꯎ ꯑꯁꯤꯗꯤ ꯅꯣꯡꯃꯪꯉꯤ ꯆꯨꯗꯤ ꯆꯨꯗꯦ ꯑꯗꯨꯕꯨ ꯀ꯭ꯂꯥꯎꯗꯤ ꯑꯣꯏꯌꯦ
ꯁꯨ ꯅꯠꯇꯕ ꯅꯣꯔꯃꯦꯜꯗ ꯂꯩ ꯁꯤ ꯁꯅꯤꯁꯨ ꯑꯣꯏꯗꯕ ꯑꯁꯤꯗꯀꯣ ꯎꯝ ꯅꯣꯔꯃꯦꯜꯗ ꯂꯩꯌꯦ ꯍꯣꯏ
ꯎꯝ ꯂꯩꯕꯨ ꯅꯨꯡꯉꯥꯏꯔꯝꯒꯅꯤ
ꯑꯁ ꯅꯣꯡ ꯁꯨꯔꯗꯤ ꯁꯨꯕꯅ ꯐꯕ ꯑꯗꯨꯒ ꯑ ꯆꯅꯤ ꯑꯣꯏꯔꯁꯨ ꯆꯅꯤ ꯑꯣꯏꯔꯗꯤ ꯐꯒꯗ ꯐꯥꯕ ꯑꯗꯨ ꯀꯩꯅꯣ ꯁꯥꯕꯅꯦ ꯁꯤꯗ ꯀꯩꯅꯣ ꯅꯣꯡꯆꯨ ꯅꯣꯡꯁꯨ ꯀꯩꯅꯣ ꯇꯧꯗꯕ ꯁꯅꯤꯁꯨ ꯑꯣꯏꯗꯕ ꯑꯗꯨ ꯑꯗꯨ ꯑꯣꯏꯔꯗꯤ ꯀꯩꯅꯣ ꯂꯩ ꯂꯩꯕ ꯅꯨꯡꯉꯥꯏ
ꯍꯣꯏ ꯍꯣꯏ ꯅꯣꯡ ꯆꯃꯜꯂꯁꯨ ꯂꯩꯕ ꯅꯨꯡꯉꯥꯏꯇꯦ ꯑꯩꯁꯦ ꯑꯩꯈꯣꯏ ꯍꯨꯃꯥꯡ ꯀꯨꯝꯕꯁꯦ ꯅꯣꯡ ꯐꯖꯅ ꯇꯋꯦꯀꯣ ꯑꯗꯨꯣ
ꯎꯝ
ꯑ ꯁꯣ ꯅꯨꯄꯤꯗꯤ ꯀꯣꯏꯕ꯭ꯔꯣ ꯅꯨꯄꯤ ꯀꯣꯏꯕ꯭ꯔꯣ
ꯅꯨꯄꯤꯔꯣ ꯑꯁ ꯍꯧꯖꯤꯛꯀꯥꯟ ꯅꯨꯄꯤ ꯀꯣꯏꯗꯗ ꯅꯪꯗꯦ
ꯑꯩꯁꯨ ꯀꯣꯏ ꯇ ꯍꯟꯗ ꯀꯥꯟꯗꯤ
ꯃꯟ꯭ꯔꯗ
ꯍ
ꯀꯣꯏꯗ꯭ꯔꯦ ꯕ꯭ꯔꯦꯀꯞ ꯇꯧꯈ꯭ꯔꯦ ꯑꯩ
ꯑꯣ ꯁꯌ ꯅ꯭ꯔꯥ
ꯂꯁꯤꯣꯅ
ꯑꯣ ꯂꯥꯁ
ꯀꯌꯥꯃꯨꯛ ꯀꯣꯏ ꯔꯝ꯭ꯔꯥ
ꯑꯩꯁꯨ ꯕ꯭ꯔꯦꯛꯀꯞ ꯇꯧꯈ꯭ꯔꯕ ꯗꯤꯁ ꯌꯔ ꯗꯤꯁ ꯌꯔꯅꯤ ꯊꯥ ꯑꯍꯨꯝꯗ
ꯎꯝ
ꯅꯣꯏꯗꯤ ꯊꯥꯔꯇꯤ ꯑꯣꯏꯔꯝꯅꯤꯅ
ꯍꯣꯏ
ꯀꯩꯅꯣ ꯃꯦꯆꯌꯔ ꯀꯩꯅꯣ ꯑꯟꯗꯔꯁꯇꯦꯟꯗꯤꯡ ꯌꯥꯝꯅ ꯂꯩꯒꯅꯤ
ꯂꯩꯇꯦꯗ ꯃꯤ ꯃꯈꯥ ꯄꯣꯂꯦꯗ
ꯑꯩꯈꯣꯏꯗꯤ ꯇ꯭ꯋꯦꯟꯇꯤ ꯁꯦꯚꯦꯟꯗ ꯉꯥꯏꯔꯛꯑꯦ ꯂ ꯈꯪ ꯑꯗ ꯔꯤꯂꯦꯁꯟꯗ ꯂꯩꯕ ꯑꯩꯁꯨ ꯌꯥꯝꯅ ꯀꯩꯅꯣ ꯍꯥꯔꯠ ꯇꯧꯕꯗꯤ ꯇꯧꯈꯤꯕꯅꯤ ꯑꯗꯨꯒ
ꯎꯝ ꯑꯩꯁꯨꯅꯦ
ꯔꯤꯖꯟ ꯑꯃꯒꯤ ꯂꯩ ꯂꯩꯕꯒꯤꯅꯤꯅ ꯑꯗꯨꯃꯥꯏꯅ ꯈꯅ ꯑꯗꯨꯝ ꯂꯩꯔꯤ ꯅꯪꯁꯦ ꯊꯕꯛꯒꯨꯝꯕ ꯇꯧꯕꯔꯥ
ꯊꯕꯛ ꯇꯧꯗꯦ ꯊꯕꯛ ꯐꯪꯗ꯭ꯔꯦ
ꯎꯝ
ꯐꯪꯕ ꯉꯝꯗꯦ
ꯑꯁ ꯑꯗꯨꯅꯤ
ꯄ꯭ꯔꯥꯏꯚꯦꯠ ꯑꯣꯖꯥ ꯇꯧꯔꯝꯕꯅꯤ ꯕꯤ ꯁꯤꯌꯥꯔ
ꯑꯣ ꯑꯣ ꯑꯣ ꯑ
ꯊꯕꯛ ꯑꯃ ꯂꯩꯕ ꯑꯃ ꯍꯥꯏꯕꯗꯤ ꯄꯔꯤꯈꯥ ꯊꯥꯅꯤꯡꯉꯥꯏ ꯑꯃ ꯂꯩꯕꯀꯣ ꯑꯣꯒꯁꯇ ꯑꯗꯨꯒꯤ ꯁ꯭ꯀꯨꯜ ꯄꯨꯕ ꯑꯇꯣꯞꯄ
ꯎꯝ ꯍꯧꯖꯤꯛꯀꯥꯟꯁꯦ ꯑꯁ ꯊꯕꯛꯀꯨꯝꯕ ꯂꯩꯗ꯭ꯔꯗꯤ ꯍꯤꯡꯕꯁꯦ ꯋꯥꯎꯗꯤ ꯋꯥꯎꯖꯅꯤꯀꯣ ꯃꯤꯅ ꯃꯤꯅꯁꯨ ꯃꯤꯅꯤꯅ ꯈꯟꯗ꯭ꯔꯤꯕ ꯍꯧꯖꯤꯛ ꯁꯤꯝ
ꯊꯕꯛ ꯒꯣꯔꯃꯦꯟꯒꯤ ꯁꯥꯔꯚꯤꯁ ꯅꯠꯇ꯭ꯔꯁꯨ ꯑꯗꯨꯝ ꯇꯧꯕ ꯌꯥꯕ ꯇꯧꯔꯒ ꯄꯩꯁꯥ ꯇꯥꯅꯤꯡꯉꯥꯏ ꯇꯧꯒꯗꯕꯅꯤ ꯄꯩꯁꯥ ꯂꯩꯇ꯭ꯔꯗꯤ ꯍꯪꯕ ꯋꯥꯏ ꯋꯥꯈꯜ ꯋꯥꯏ ꯅꯣꯣꯏ ꯃꯣꯏꯣꯏ ꯑ ꯅꯣꯏ ꯃꯤ ꯀꯦꯌꯥꯅꯣ ꯏꯃꯨꯡꯗꯥ
ꯑꯗꯣ ꯑ ꯅꯣꯅꯦ ꯅꯣꯅꯦ ꯅꯪ ꯀꯗꯥꯏꯔꯣꯝꯗꯒꯤꯔ ꯍꯥꯏꯗꯤ ꯍꯧꯖꯤ ꯑꯗꯨꯝ ꯂꯩꯗꯅ
ꯂꯠꯇ
ꯑ ꯀꯔꯤ ꯈꯨꯟꯕ꯭ꯔꯥ
ꯑ ꯈꯨꯟꯁꯦ ꯂꯝꯁꯦ ꯍꯥꯏꯕꯩ ꯅꯨꯡꯉꯥꯏꯗꯧ ꯃꯥꯜꯂꯦꯀꯣ ꯑꯁꯤ ꯑꯦ ꯑꯁꯤꯗ ꯈꯪꯗꯅꯤ ꯑꯩꯁꯨ ꯃꯃꯤꯡꯁꯦ ꯑꯗꯨꯁꯨ ꯇꯧꯕ ꯃꯥꯜꯂꯦ ꯅꯣꯏ ꯏꯃꯨꯡ ꯃꯤ ꯀꯌꯥꯔꯥ
ꯍꯥꯏꯗꯤ ꯑꯩꯒꯤ ꯁꯤꯕ꯭ꯡ꯭ꯔꯣ
ꯍ
ꯑꯩꯈꯣꯏꯗꯤ ꯌꯥꯝꯃꯅꯤ ꯑꯗꯣ ꯅꯨꯄꯤꯅ ꯇꯔꯨꯛ ꯅꯨꯄꯥꯅ ꯑꯅꯤꯀꯣ
ꯑꯣ
ꯌꯥꯝꯕꯅꯤ ꯑꯗꯣ ꯅꯨꯄꯤꯁꯤꯡꯁꯦ ꯂꯣꯏꯅ ꯀꯩꯅꯣ ꯂꯨꯍꯣꯡꯈ꯭ꯔꯦꯕꯀꯣ
ꯑꯥꯎ
ꯑꯗꯨꯒ ꯌꯨꯝ ꯄꯥꯡꯈ꯭ꯔꯩꯕ ꯂꯣꯏꯅ ꯇꯃꯦꯡꯂꯧꯅ ꯂꯩꯕꯅꯤ ꯑꯗꯨꯒ ꯅꯨꯄꯤ ꯑꯃ ꯑꯃꯕꯨ ꯑꯃꯗꯤ ꯅꯣꯅꯦ ꯗꯤꯁꯇ꯭ꯔꯤꯛꯀꯤ ꯑꯣꯏꯅꯀꯣ
ꯑꯣ
ꯀꯩꯅꯣ ꯇꯧꯕꯅꯤ ꯑꯗꯨ ꯑꯣꯏꯔꯁꯨ ꯇꯃꯦꯡꯂꯣꯗ ꯂꯩꯕꯀꯣ
ꯑ
ꯑꯣ
ꯑꯣ ꯑꯗꯨꯗꯤ ꯅꯪ ꯈ꯭ꯋꯥꯏꯗꯒꯤ ꯂꯥꯁꯔꯥ ꯅꯠꯇ꯭ꯔꯒ ꯁꯦꯀꯦꯟꯗꯨꯔ
ꯁꯦ ꯂꯥꯁ ꯑꯣꯏꯕ
ꯑꯣ ꯑꯗꯨꯗꯤ ꯄꯦꯔꯦꯟꯁ ꯄꯦꯔꯦꯟꯁ ꯑꯣꯏ